ꯑ ꯑꯥ ꯇꯥꯕ꯭ꯔꯣ
ꯑꯣ ꯇꯥꯏ ꯇꯥꯏ ꯀꯩꯗꯕꯔꯤꯅꯣ
ꯑꯦ ꯃꯄꯥꯟꯗ ꯁꯨꯝ ꯐꯝꯅ ꯂꯩꯔꯤꯗ
ꯆꯥꯛ ꯆꯥꯛ ꯇꯣꯛꯔꯒ ꯃꯇꯝ ꯂꯦꯟꯕ ꯑꯣꯏꯔꯅꯦ ꯑꯗꯨꯗꯤ
ꯑꯗꯨꯣꯅꯤ ꯆꯥꯛꯇꯤ ꯉꯁꯥꯏꯅ ꯆꯥꯈ꯭ꯔꯦ ꯇꯕꯣꯏꯗꯤ ꯅꯣꯏꯁꯥꯗ꯭ꯔꯤ
ꯑꯁ ꯑꯩꯁꯨ ꯉꯁꯥꯏ ꯈꯔꯗꯤ ꯀꯨꯏꯔꯦ ꯆꯥꯕꯗꯕ ꯑꯩꯁꯨ ꯑꯗꯨꯝ ꯍꯩ ꯉꯁꯂ ꯆ ꯆꯠ ꯆꯠꯇꯧꯔꯒ ꯍꯩ ꯑꯃꯨꯛ ꯆꯥꯔꯒ ꯑꯃꯨꯛ ꯀ ꯐꯝꯃꯤꯅꯦ
ꯑꯦ ꯀꯔꯤ ꯃꯊꯦꯜ ꯆꯥꯔꯦ
ꯁꯤ ꯏꯔꯣꯝꯕꯅꯦ ꯅꯪꯒꯤ
ꯑꯩꯈꯣꯏꯒꯤ ꯀꯔꯤ ꯏꯔꯣꯝꯕꯅꯣꯅꯦ
ꯑꯣ ꯀꯩꯅꯣ ꯎꯁꯣꯏ ꯍꯥꯏꯗꯔꯥ ꯀꯩꯅꯣ
ꯑꯥ ꯑꯥꯁꯥꯏ ꯍꯣꯏ ꯁꯣꯏꯕꯨꯝꯗꯣ ꯑꯣ ꯁꯣꯏꯕꯨꯝ ꯈꯔ ꯁꯤꯟꯕꯗꯣ
ꯍꯥꯎ ꯍꯦꯒ
ꯍꯔꯦꯅꯦꯁꯨ ꯑ ꯍ ꯑꯩꯈꯣꯏꯗꯤ ꯀꯥꯡꯁꯣꯏ ꯆꯥꯏꯗ
ꯀꯥꯡꯁꯣꯏꯁꯦ ꯃꯈꯜ ꯌꯥꯝꯅꯦ ꯀꯩ ꯀꯥꯡꯁꯣꯏꯔꯤꯒꯦ
ꯀꯥꯡꯁꯣꯏ ꯍꯥꯏꯕꯕꯨ ꯑꯂꯨ ꯑꯂꯨꯒ ꯈꯥꯃꯦꯟꯗꯣ
ꯑꯣ
ꯑꯜꯨ ꯈꯔ ꯈꯥꯜꯗ ꯆꯥꯏ ꯉ ꯉꯥ ꯀꯩꯅꯣ
ꯇꯕ
ꯉ ꯑꯀꯥꯡꯕꯗꯣ ꯍꯥꯞꯄꯒ ꯊꯣꯡꯉ ꯆꯥꯕ
ꯌꯥꯝ ꯍꯥꯎꯔꯝꯅꯤꯅꯦ ꯑꯗꯨꯗꯤ
ꯑꯁ ꯈꯪꯗꯦ ꯍꯥꯎ꯭ꯔꯥ ꯍꯥꯎ ꯇꯧ꯭ꯔꯥ
ꯅꯪ ꯊꯣꯡꯉꯦꯔꯥ
ꯍꯣꯏ ꯑꯩꯅ ꯊꯣꯡꯅꯤꯡ
ꯑꯣ ꯔꯦꯟꯇ ꯂꯩꯕ꯭ꯔꯥ
ꯂꯩꯇꯦ ꯑꯗꯨꯕꯨ ꯌꯨꯝꯗ ꯂꯩꯗ ꯑꯗꯨꯝ ꯑꯩꯅ ꯑꯩꯅꯁꯨ ꯑꯗꯨꯝ ꯊꯣꯡꯕ ꯑꯗꯨ
ꯃꯇꯦꯡ ꯄꯥꯡꯕ ꯑꯣꯏꯅ ꯊꯣꯡꯉꯦꯔꯔꯕ
ꯑꯁ ꯅꯠꯇꯦ ꯑꯩꯁꯨ ꯑꯗꯨꯝ ꯊꯣꯡꯕꯅꯦꯗ
ꯐꯩꯅꯦ ꯐꯩꯅꯦ
ꯍꯥꯏ ꯍꯥꯏ ꯊꯕꯛ ꯌꯥꯝ ꯆꯤꯟꯕꯒꯣ
ꯑꯣ
ꯑꯗꯨꯒꯤ ꯏꯃꯥꯁꯨ ꯏꯆꯦꯁꯨ ꯑꯩꯈꯣꯏ ꯕꯥꯁꯨ ꯂꯣꯏ ꯊꯕꯛ ꯆꯠꯈꯤꯕ ꯑꯩꯅ ꯑꯗꯨꯝ ꯊꯣꯡꯕ
ꯑꯣ ꯀꯝ ꯈꯥꯗꯗꯨ ꯅꯨꯄꯤ ꯅꯨꯄꯥ ꯂꯩꯇꯕꯅꯤꯅ ꯆꯥꯛ ꯊꯣꯡꯕꯗꯨꯕꯨ
ꯀꯅꯥꯅ ꯂꯩꯌꯦ ꯍꯅꯦ
ꯂꯩꯇꯦ ꯂꯩꯇꯦ
ꯂꯩꯇꯦ ꯀꯥꯏꯗꯒꯤ ꯑꯁ ꯅꯨꯄꯥꯁꯨ ꯊꯣꯡꯗꯣꯏꯅꯤ ꯀꯩꯅꯣ
ꯍꯣꯏ ꯊꯣꯡꯒꯗꯕꯅꯤ
ꯑꯩꯁꯦ ꯊꯣꯡꯕ ꯍꯩꯔꯝꯗꯕꯅꯤꯅꯦ ꯇ꯭ꯔꯦꯟꯗ ꯂꯩꯕꯒꯤ
ꯑ
ꯀ꯭ꯂꯥꯁ ꯑꯦꯂꯚꯦꯟ ꯇꯨꯋꯦꯜꯐꯁꯦ ꯔꯦꯟꯗ ꯂꯩꯕꯀꯣ ꯑꯗꯨꯒꯤ
ꯑꯗꯨꯗꯤ ꯆꯥꯛ ꯌꯦꯟꯁꯥꯡ ꯊꯣꯡꯕꯁꯦ ꯐꯖꯅ ꯍꯩꯔꯝꯗꯧ ꯃꯥꯜꯂꯦ
ꯍꯩꯈ꯭ꯔꯦ ꯍꯩꯈ꯭ꯔꯦ
ꯑꯦ ꯀꯩꯗꯧꯔꯤꯒꯦ ꯍꯧꯖꯤꯛꯄꯣ
ꯁꯨ ꯁꯨꯝ ꯁꯨꯝ ꯐꯝꯃꯤꯅꯦ ꯐꯣꯟ ꯃꯦꯠꯄ ꯋꯥꯕꯒꯦ
ꯑꯁ ꯊꯕꯛ ꯇꯧꯗ꯭ꯔꯅꯦ
ꯇꯧꯗꯦ ꯍꯥ ꯑꯍꯤꯡꯗꯕꯨ ꯀꯔꯤ ꯊꯕꯛ ꯉꯗ
ꯑꯩꯗꯤ ꯅꯨꯡꯊꯤꯟꯗꯒꯨꯝꯕ ꯇꯧꯗ꯭ꯔꯣ ꯍꯥꯏꯕꯅꯤꯗ
ꯀ꯭ꯂꯥꯁ ꯆꯠꯂꯦ ꯑꯗꯨꯕꯨꯗꯤ ꯀ꯭ꯂꯥꯁ ꯆꯠꯂꯒ ꯑꯃꯨꯛ ꯍꯜꯂꯛꯏꯅꯦ
ꯑꯩꯈꯣꯏꯗꯤ ꯍꯧꯖꯤꯛꯀꯥꯟ ꯂꯧ ꯎꯕꯒꯤꯀꯣ
ꯑꯥ
ꯂꯧ ꯑꯗꯨꯝ ꯆꯠꯂꯦ
ꯈꯨꯟꯅ ꯂ ꯆꯗ
ꯑꯗꯨꯅꯤ ꯈꯨꯟꯒꯤ ꯃꯤ ꯑꯣꯏꯕꯒꯤ ꯑꯁ
ꯎꯝ
ꯑꯗꯨꯝ ꯂꯩ ꯂꯩ ꯂꯩ ꯑꯩꯁꯨ ꯉꯥꯏꯍꯥꯛ ꯂꯩꯔꯗꯤ ꯑꯁ ꯃꯣꯔꯣꯛ ꯃꯔꯨꯛ ꯊꯥꯗꯗ ꯑꯩꯈꯣꯏꯅ ꯊꯥꯕ ꯍꯥꯏꯕꯕꯨ ꯀꯩꯅꯣ ꯃꯣꯏꯒꯨꯝꯕ ꯇꯤꯍꯧ
ꯑꯣ
ꯑꯗꯨ ꯊꯥꯏ ꯑꯗꯨꯒ ꯂꯧꯁꯨ ꯇꯧꯕꯀꯣ
ꯍꯥ
ꯂꯧ ꯇꯧꯕ ꯑꯗꯨꯒꯤ ꯍꯧꯖꯤꯛꯀ
ꯂꯧ ꯄꯦꯡꯕ ꯍꯥꯏꯔ
ꯎꯝ
ꯎꯝ ꯑꯗꯨꯗꯤꯅ
ꯎ ꯃꯔꯣꯏꯒꯨꯝꯕꯗꯤ ꯂꯧ ꯄꯦꯒꯨꯝꯕꯗ ꯌꯥꯝ ꯂꯅꯥꯥꯏꯗꯧ ꯃꯥꯜꯂꯦ ꯍꯥꯏꯗꯤ
ꯃꯆꯥ ꯄꯤꯛꯇꯧ ꯃꯥꯜꯂꯦꯕ ꯑꯩꯒꯤ ꯋꯥꯈꯜꯗꯗꯤ
ꯑ ꯐꯪꯗꯦꯗ ꯑꯗꯨꯗꯤ ꯑꯁ ꯅꯣꯡꯒ ꯇꯥꯔꯛꯏꯅꯦ ꯃꯄꯥꯟꯗ ꯂꯩꯕꯒꯤ
ꯉꯁꯥꯁꯦ ꯑꯗꯨꯝ ꯇꯥꯔꯥ
ꯉꯁꯥꯏ ꯇꯥꯗꯦꯗ ꯉꯁꯥꯏꯗꯤ ꯅꯣꯏꯗ ꯇꯥꯕ꯭ꯔꯣꯅꯦ
ꯑꯣ ꯈꯔ ꯈꯔꯗꯤ ꯇꯥꯏ ꯀ ꯇꯅ ꯀꯩ ꯍꯥꯏꯥꯏꯅꯤ ꯃꯆꯥ ꯃꯆꯥꯗꯣ
ꯑꯥ
ꯃꯆꯥ ꯃꯆꯥꯗꯨ ꯇꯥꯔꯒ ꯑꯃꯨꯛ ꯌꯥꯝ ꯇꯥꯗꯦꯗ ꯈꯖꯤꯛꯇ ꯇꯥꯔꯒ ꯑꯗꯨꯝ ꯇꯣꯛꯈꯤꯗ
ꯑꯗꯨꯁꯨ ꯍꯧꯖꯤꯛ ꯇꯥꯏꯗ
ꯑ ꯃꯆꯥ ꯃꯆꯥ ꯑꯣꯏꯕ꯭ꯔꯥ
ꯍꯣꯏꯆꯥꯁꯥ ꯍꯆꯥꯁꯥ ꯇꯥꯔꯛꯄꯗꯒꯤ ꯅꯨꯡꯉꯥꯏꯌꯦ ꯃꯄꯥꯟꯗ ꯐꯝꯕꯁꯨ ꯑꯁ
ꯃꯃꯥ ꯃꯄꯥ ꯌꯥꯗꯅ
ꯀꯥꯡꯅ ꯌꯥꯝ ꯆꯤꯛꯑꯦ ꯑꯁ
ꯑꯣ ꯑꯗꯣ ꯍꯌꯦꯡ ꯍꯌꯦꯡ ꯀꯥꯡ ꯂꯩꯕꯅꯦ
ꯎꯝ
ꯍꯌꯦꯡꯗꯣ ꯀꯥꯡ ꯂꯩꯕꯒꯤꯅꯤ ꯀꯥꯡ ꯀꯥꯡ ꯂꯩꯕꯩꯅꯤ ꯍꯌꯦꯡꯗꯣ
ꯑꯁ ꯑꯗꯨꯨꯗꯤ ꯈꯪꯗꯦ
ꯍꯜ
ꯂꯩꯕꯅꯦ ꯑꯃ ꯃꯩꯇꯩꯒꯤ ꯀꯥꯡ ꯀꯥꯡ ꯀꯩꯅꯣ ꯀꯥꯡ ꯍꯥꯏꯔ ꯀꯥꯡ ꯍꯥꯏꯕ ꯑꯃ ꯂꯩꯕꯅꯦꯕ ꯑꯗꯨ ꯅꯨꯃꯤꯠꯇꯣ ꯍꯌꯦꯡ ꯇꯥꯕꯅꯦꯕ
ꯈꯪꯉꯦꯗ ꯑꯗꯨꯁꯨ ꯑꯁ ꯑꯩꯕꯨ ꯈꯪꯗꯕ ꯇꯥꯏꯞꯇ
ꯅꯪ ꯈꯪꯗꯦ ꯍꯥꯏꯕꯗꯨꯗꯤ ꯑꯩꯗꯤ ꯁꯦꯝꯕ ꯈꯪꯗꯅꯕ꯭ꯔꯥ ꯈ
ꯍ
ꯁ꯭ꯀꯨꯜ ꯁꯨꯇꯤ ꯄꯤꯕ ꯃꯇꯝꯗꯣ ꯈꯪꯉꯤꯅꯦ ꯑꯩꯁꯨ
ꯑꯣ ꯌꯥꯎ
ꯑꯩꯍ ꯀꯔꯤ ꯇꯧꯗꯣꯏꯅꯣ ꯈꯪꯗꯦ ꯑꯁ ꯍꯌꯦꯡꯁꯨ ꯑꯃꯨꯛ ꯆꯠꯇꯧꯔꯤ ꯊꯕꯛꯁꯦ
ꯂ ꯄꯦꯝꯕꯔꯥ ꯍꯥꯏꯁ
ꯍꯣꯏ
ꯍꯒꯗꯕꯅꯤꯅꯦ ꯃ ꯃꯇꯝ ꯑꯣꯏꯣꯏꯕꯅꯤꯅꯦ
ꯃꯇꯝ ꯑꯣꯏꯕꯅꯤꯅ ꯆꯠꯄ ꯌꯥꯗ꯭ꯔꯦ
ꯆꯄ ꯌꯥꯗ꯭ꯔꯦ
ꯆꯠ ꯑꯦ ꯀꯃꯥꯏ ꯍꯥꯏꯗꯣꯏꯅꯣ ꯆꯠꯇ꯭ꯔꯗꯤ ꯌꯥꯔꯔꯣꯏꯕ
ꯑꯁ ꯃꯔꯛ ꯃꯔꯛꯇꯨꯁꯦ ꯀꯩꯅꯣ ꯈꯜꯂꯝꯕꯗꯨꯒ ꯍꯥꯏꯗꯣꯛꯕꯒ ꯑꯣꯟꯅ ꯇꯩꯅꯔꯦꯕ ꯑꯩꯒꯤꯁꯨ
ꯑꯩ ꯌꯥꯗꯕꯅꯤꯗ ꯏꯗꯤ ꯗꯣꯟꯁꯦ ꯈꯔꯦ ꯌꯥꯗꯧꯅꯤ
ꯀꯩꯅꯩꯅ ꯀꯩꯅꯣ ꯔꯦꯁꯇꯣꯣꯔꯦꯟ ꯀꯥꯏꯅ ꯍꯣꯇꯦꯜꯗ ꯆꯥꯡꯒ ꯑꯩꯒꯤ ꯏꯪꯂꯤꯁꯇꯤ ꯏꯁꯇ꯭ꯔꯦꯠꯅꯦ ꯒꯦꯅꯦꯒ ꯍꯥꯏ ꯆꯟꯕꯗꯣ
ꯑꯁ ꯑꯗꯨꯗꯤ ꯏ
ꯑꯩꯒꯤ ꯏꯪꯂꯤꯁ ꯑꯩꯒꯤ ꯏꯪꯂꯤꯁꯇꯤ ꯒꯦꯅꯦ ꯀꯥꯏꯅ ꯍꯥꯏꯕꯗꯣ ꯑꯗꯨꯒꯤ ꯆꯞ ꯃꯥꯟꯅ
ꯅꯪꯒꯤ ꯈꯣꯟꯖ ꯍꯧꯁꯨ ꯌꯥꯝ ꯐꯖꯩꯍꯦ
ꯅꯪ ꯅ ꯊꯥꯒꯠ꯭ꯔꯦꯗꯤ ꯀꯅꯥ ꯊꯥꯒ ꯇꯦꯅꯣ
ꯑꯁ ꯑꯩꯈꯣꯏ ꯅꯨꯄꯥꯒꯤ ꯈꯣꯟꯁꯤꯗꯤ ꯑꯁ ꯆꯥꯎꯕꯅꯤꯅ
ꯆꯥꯕ ꯅꯨꯄꯥꯅꯤ ꯆꯥꯕꯅ ꯄꯛꯄꯅꯦ ꯅꯨꯄꯥ ꯑꯣꯏꯔꯒ ꯃꯥꯒꯤ ꯈꯣꯟꯖꯦꯜꯗꯣ ꯄꯤꯛꯇ꯭ꯔꯣ ꯄꯤꯛꯑꯒꯗꯤ ꯑꯦ ꯀꯨꯃꯣꯒꯃ
ꯑꯗꯨ ꯑꯣꯏꯔꯁꯨ ꯑꯩꯒꯤ ꯈꯣꯟꯁꯤꯗꯤ ꯀꯩꯅꯣꯝ ꯇꯧꯕꯅꯦꯕ
ꯑꯦ ꯇ ꯍꯧꯖꯤ
ꯏꯁꯥꯅ ꯍꯩꯅꯖꯗꯦ ꯑꯩꯗꯤ
ꯍ
ꯑꯩꯒꯤ ꯈꯣꯟꯁꯤꯗꯤ
ꯇꯖ ꯇꯧꯔꯣꯗꯔꯤ
ꯑꯁ ꯅꯪꯁꯨ ꯑꯩꯒꯤ ꯈꯣꯟꯁꯦ ꯀꯩꯅꯣ ꯃꯤꯅ ꯑꯗꯨꯝ ꯍꯥꯏꯔꯛꯄꯅꯦꯕ ꯐꯖꯗꯦ ꯇꯥꯕ ꯅꯨꯡꯉꯥꯏꯇꯦ
ꯏꯁꯥꯅꯁꯨ ꯄꯥꯝꯖꯗꯕ
ꯍ ꯈꯪꯗ꯭ꯔꯦ ꯈꯪꯗ꯭ꯔꯦ ꯀꯔꯤ ꯀꯔꯤ ꯇꯧꯔ ꯂꯩꯒꯦ ꯍꯧꯖꯤꯛꯀꯥꯟꯕꯣ ꯀ꯭ꯂꯥꯁ ꯂꯧꯔꯤꯕ
ꯀ ꯆꯠꯂꯒ ꯑꯃꯨꯛ ꯍꯜꯂꯛꯏꯅꯤ ꯑꯃꯨꯛꯀ ꯆꯠꯂꯤꯣꯏꯅꯤ ꯌꯦꯅꯦ ꯁꯨꯇꯤ ꯂꯩꯕꯅꯤ ꯅꯪꯕꯨ ꯌꯦꯡ ꯇꯥꯔꯦ
ꯑꯩꯈꯣꯏꯗꯤ ꯆꯠꯄ ꯍꯧꯗ꯭ꯔꯤ
ꯅꯪ ꯆꯠ ꯍꯌꯦꯡ ꯆꯠꯇꯨꯗꯤ ꯆꯠꯇꯣꯏ ꯆꯠꯇꯧ ꯂꯩ ꯑꯗꯨꯗꯤ
ꯂꯩꯇꯗ
ꯂꯣꯛ ꯀꯦꯝꯁꯨ ꯇꯥꯡꯒꯤ ꯁꯨꯇꯤ ꯂꯩꯕ꯭ꯔꯣ
ꯈꯪꯗꯦ
ꯆꯠꯀꯦ ꯆꯠ ꯍꯌꯦꯡ ꯀꯥꯡ ꯂꯩꯔꯗꯤ ꯈꯪꯗꯦꯅꯦ
ꯁꯤꯔꯤꯂꯕꯣ
ꯂꯧꯔꯨꯏꯅꯦ ꯑꯦ ꯑꯩꯈꯣꯏꯒꯤꯁꯨ ꯀꯩꯅꯣ ꯃꯤꯒꯤꯁꯨ ꯆꯠꯄꯀꯣ ꯑꯗꯨꯒꯤ
ꯊꯦꯡ ꯍꯥꯏꯔꯒ ꯀꯥꯡ ꯌꯥꯝꯃꯦꯕ
ꯑꯗꯨꯗꯅꯦ ꯎꯝ ꯍꯌꯦ ꯆꯠꯇ꯭ꯔꯗꯤ ꯑꯁ ꯑꯗꯨꯝ ꯇꯨꯝꯃ ꯂꯩꯒꯦꯗ ꯍꯌꯦꯅꯤ
ꯏꯁ
ꯁꯩꯔꯦꯡꯒꯨꯝꯕ ꯏꯔꯒ ꯂꯩ
ꯎꯝ ꯁꯦꯔꯦꯡ ꯌꯥꯝ ꯄꯥꯝꯖꯕ ꯑꯣꯏꯜꯕ ꯃꯥꯜꯂꯦ ꯑꯗꯨꯗꯤ
ꯑꯁ ꯁꯥꯔꯦ ꯌꯥꯝ ꯄꯥꯝꯖꯕ ꯑꯩꯗꯤ ꯁꯔꯦꯡ ꯑꯩ ꯑꯁ ꯏꯕ ꯍꯥꯎꯗ꯭ꯔꯗ ꯍꯥ
ꯀꯝꯈꯇꯥ ꯏꯁꯩꯒꯨꯝꯕꯗꯤ ꯏꯁꯩꯒꯨꯝꯕꯗꯤ
ꯄꯥꯝꯃꯦ ꯑꯗꯨꯕꯨ ꯁꯛꯄ ꯍꯩꯇꯦ
ꯑ
ꯏꯁꯩꯗꯤ ꯑꯗꯨꯝ ꯇꯥꯔ ꯂꯩꯕꯅꯤ ꯑꯩꯈꯣꯏꯗꯤ ꯊꯛꯄꯗꯤ ꯍꯩꯇꯕ
ꯁꯛꯄ ꯍꯩꯇꯕꯅꯤꯅ ꯇꯣꯏꯂꯦꯠ ꯁꯤꯡꯂꯔ ꯑꯣꯏꯔꯅꯦ
ꯑꯁ
ꯁꯤꯃꯤꯅꯦ
ꯍꯅꯦ ꯍꯅꯦ ꯅꯪꯗꯤ ꯏꯕ ꯏꯇꯣꯁꯦ
ꯄ ꯍ ꯏꯕꯤ ꯍꯥꯏꯅ
ꯑꯩꯒꯤ ꯌꯦꯡꯒꯦꯔꯣ
ꯃꯔꯣꯟ ꯃꯔꯣꯟ ꯃꯔꯤꯗꯤ ꯈꯪꯗꯦꯕ ꯄꯪꯏ ꯏꯕ ꯍꯥꯏꯩꯌꯦꯕ
ꯑꯁ ꯑꯩꯗꯤ ꯄ꯭ꯔꯤꯊꯤꯕꯤꯗ ꯈ꯭ꯋꯥꯏꯗ ꯁꯤꯖꯤꯟꯅꯕ ꯂꯣꯟꯗꯨꯅ ꯑꯗꯨꯝ ꯏꯕꯅꯦ ꯑꯩꯗꯤ ꯑꯩꯈꯣꯏ ꯃꯩꯇꯩꯂꯣꯟ ꯃꯩꯇꯩꯂꯣꯟꯒꯤ ꯑꯩꯈꯣꯏ ꯂꯣꯟꯒꯤ ꯑꯇ ꯍꯩꯇꯦ ꯑꯩꯗꯤ
ꯑꯣ ꯑꯁ ꯎꯝ ꯏꯔꯒ ꯐꯣꯡꯉꯗꯤ ꯐꯖꯅ ꯐꯥꯎꯗꯧ ꯃꯥꯜꯂꯦ ꯑꯗꯨꯗꯤ
ꯑꯁ ꯈꯪꯗꯦꯍꯦ ꯑꯩ ꯍꯧꯖꯤꯛ ꯁꯩꯔꯦꯡꯁꯦ ꯇꯔꯥꯒꯨꯝꯕꯗꯤ ꯏꯔꯝꯃꯅꯤ
ꯐꯩꯅꯦ ꯑꯗꯨꯗꯤ
ꯑ
ꯍꯕ
ꯈꯪꯗꯦ ꯩ ꯅꯅꯨꯡꯁꯤꯅꯕꯩ ꯅꯨꯡꯁꯤꯅꯕꯩꯅꯦꯗꯥ
ꯑꯍꯣ ꯀꯥꯏꯅꯥꯕꯒꯤ ꯑꯣꯏꯔꯝꯅꯤ ꯑꯗꯨꯗꯤ
ꯂꯩꯇ꯭ꯔꯤꯗ ꯑꯗꯨꯗꯤ ꯑꯗꯨꯕꯨꯗꯤ
ꯑꯥꯏꯁ
ꯁꯨꯝ ꯏꯕꯅꯤ
ꯑꯣ